ꯑ
ꯀꯥꯔ ꯇꯜ
ꯉꯁꯥꯏꯁꯨ ꯑꯍꯥꯟꯕꯗꯤ ꯇꯥꯔꯝꯕꯅꯤ ꯇꯥꯏꯌꯦ
ꯑꯣ ꯑꯩ ꯅꯦꯠ ꯋꯥꯀꯤ
ꯉꯁꯥꯏꯁꯨ ꯑꯍꯥꯟꯕꯗ ꯆꯥꯔꯝ ꯅꯦꯕ ꯑꯗꯨꯒ ꯀꯣꯟꯅ ꯇꯥꯈꯤꯗꯕꯒꯤ ꯋꯥ
ꯎꯝ ꯀꯩꯅꯣꯒꯤꯅꯤꯔ ꯋꯥꯀꯤꯅꯦ ꯀꯩꯅꯣꯗꯤ ꯀꯩꯅꯣꯗꯤ ꯃꯪꯕ꯭ꯔꯣ ꯅꯣꯡ ꯅꯣꯡ ꯃꯪꯕ꯭ꯔꯥ
ꯑꯥꯣꯡ
ꯅꯣꯡ ꯃꯪꯕꯩ ꯑꯣꯏꯗꯔꯤꯅꯤ ꯅ ꯑꯩ ꯅꯣꯡꯉ ꯌꯥꯗꯒꯦ
ꯍꯧꯖꯤꯛꯇꯤ ꯀꯩꯀꯩ ꯇꯧꯔꯝꯃꯤꯅꯣ
ꯑꯩ ꯀꯩꯁꯨ ꯇꯧꯔꯝꯗꯦ ꯑꯗꯨꯝ ꯂꯩꯔꯝꯕꯅꯤꯔꯕ
ꯎꯝ ꯑꯗꯨꯝ ꯍꯥꯏꯗꯤ ꯅꯦꯠꯁꯦ ꯍꯥꯏꯐꯦꯠ ꯍꯥꯏꯐꯦꯠꯇꯠꯇꯪꯒꯤ ꯑꯗꯨꯝ ꯋꯥ ꯉꯥꯡꯕ ꯑꯗꯨꯝ ꯆꯠꯄꯦ
ꯅꯣꯡꯃꯪꯕꯩ ꯑꯣꯏꯗꯣꯏꯅꯤ
ꯑꯗꯨꯕꯨꯗꯤ ꯀꯩꯁꯨ ꯇꯧꯗꯦ
ꯆꯦ ꯆꯥꯛꯦ ꯅꯣꯡ ꯃꯪꯕꯩ ꯁꯣꯏꯗꯣꯏꯅꯤ
ꯑꯩ ꯐꯣꯟꯁꯤꯁꯨ ꯈꯔꯗꯤ ꯌꯥꯗꯤ ꯌꯥꯗꯕꯅꯤ
ꯑꯣꯝ
ꯄꯋꯥꯔ ꯃꯇꯝ ꯅꯝꯕꯁꯨ ꯌꯥꯗ꯭ꯔꯦꯕ ꯑꯗꯨꯅ
ꯑꯦ ꯑꯗꯨꯗꯤ ꯐꯣꯟ ꯐꯣꯟ ꯌꯦꯡꯐꯝꯗꯣ ꯍꯥꯏꯐꯦꯠ ꯌꯦꯡꯊꯣꯛꯎ
ꯎꯇꯥꯥꯅꯕꯨꯗꯤ ꯌꯦꯡꯊꯣꯛꯑꯅ ꯍꯥꯏꯕꯃꯤ ꯑꯗꯣ ꯑꯩ ꯆꯠꯄ
ꯎꯝ ꯑꯃ ꯐꯣꯟꯒꯤ ꯑꯣꯏꯅ ꯐꯣꯟ ꯃꯃꯥꯏꯗ ꯗꯕꯜ ꯇꯦꯞ ꯍꯥꯏ ꯇ ꯊ ꯅꯝꯕꯗ ꯐꯣꯟ ꯉ ꯂꯥꯛꯄꯤꯗꯣ
ꯑꯥ ꯑꯗꯨ ꯑꯣꯏꯅ ꯊꯝꯃꯤ
ꯍꯥꯏꯗꯤ ꯑꯦꯃꯥꯔꯖꯦꯟꯁꯤ ꯂꯥꯛꯑꯒꯁꯨ ꯅꯨꯡꯉꯥꯏꯇꯦ
ꯑꯗꯨ ꯊꯃ ꯈ꯭ꯋꯥꯏ ꯐꯝ
ꯑꯗꯨ ꯑꯣꯏꯅ ꯊꯝꯃꯤꯅꯦ ꯑꯗ ꯆꯨꯁꯣꯞ ꯑꯃꯨꯛ ꯑꯃꯨꯛ ꯊꯝ ꯊꯪꯕ ꯌꯥꯗ꯭ꯔꯕꯅꯤꯅ ꯐꯣꯟ
ꯎꯝ ꯍꯥꯏꯗꯤ ꯃꯥꯒꯤ ꯁ꯭ꯋꯤꯁ ꯑꯣꯞ ꯅꯝꯕꯗꯤ ꯌꯥꯔꯣꯏ ꯍꯥꯏꯗꯤ ꯌꯥꯎꯗꯤ ꯌꯥꯎꯕꯅꯤ ꯁ꯭ꯋꯤꯁ ꯑꯣꯐꯀꯤ ꯃꯥ ꯁꯦꯠꯇꯤꯡꯒ ꯆꯪꯉꯒ ꯑꯗꯨ ꯁꯣꯔꯠꯀꯠ ꯌꯥꯎꯕꯅꯤ
ꯑꯣ ꯍꯥꯡꯕꯗꯤ ꯌꯥꯔꯣꯏꯗꯅ ꯍꯐ ꯊꯝꯗ꯭ꯔꯒ
ꯑꯗꯨꯅꯤꯅꯦ ꯃꯩ ꯃꯩ ꯌꯥꯎꯔꯛꯇ꯭ꯔꯀꯥꯟꯗꯗꯤ ꯖꯔꯥꯅꯤ
ꯎꯝ
ꯑꯗꯨꯝ ꯐꯣꯟꯗ ꯑꯗꯨꯝ ꯃꯩꯗꯤ ꯈꯥꯡꯕ ꯅꯠꯇ꯭ꯔꯣ
ꯐꯣꯟꯁꯦ ꯀꯌꯥ ꯑꯩ ꯍꯥꯟꯅ ꯑꯃ ꯄꯥꯏꯔꯝꯃꯦꯕꯀꯣ ꯑꯍꯥꯟꯕ ꯍꯥꯏꯕ ꯐ ꯑꯗꯨ ꯑꯗꯨꯗꯤ ꯌꯥꯝ ꯐꯩꯑꯕ ꯔꯦꯗꯃꯤ ꯁꯤꯛꯁꯅꯦꯕꯀꯣ
ꯎꯝ
ꯑꯩ ꯌꯥꯝ ꯌꯥꯝ ꯆꯥꯟꯗꯇꯔꯦ ꯑꯗꯨꯒꯤ ꯐꯣꯟꯗꯨꯗꯤ ꯂꯣꯏ ꯄꯥꯔꯐꯦꯛꯅꯤ ꯑꯗꯨ ꯕꯨ ꯏꯁꯇꯣꯔꯦꯖ ꯌꯥꯝꯅ ꯄꯤꯛꯄ ꯊꯥꯔꯇꯤ ꯇꯨ ꯖꯤꯕꯤ ꯀꯦꯃꯦꯔꯥꯗꯨꯁꯨ ꯌꯦꯌꯦꯛ ꯁꯦꯡꯗꯕ
ꯑꯗꯨꯣꯗꯤ ꯄꯅꯤ ꯑꯗꯨꯝ ꯍꯣꯟꯅꯤ ꯑꯗꯨꯝ ꯈꯔ ꯄꯥꯏꯕ ꯑꯗꯨꯝ ꯅꯨꯡꯉꯥꯏꯔꯗꯤ ꯑꯗꯨꯝ ꯀꯩꯁꯨ ꯀꯥꯏꯕꯤ ꯃꯥꯏ ꯃꯥꯏ ꯃꯇꯝ ꯂꯩꯕꯅꯦꯕ ꯐꯣꯟꯒꯤꯁꯨ ꯑꯗꯨꯝ ꯑꯅꯥ ꯃꯇꯇꯥꯡꯕ ꯂꯩꯔꯁꯨ ꯑꯅꯥꯝ ꯑꯐꯕ ꯑꯃ ꯂꯩꯔꯁꯨ ꯅꯨꯡꯉꯥꯏꯌꯦ ꯂꯩꯔꯨꯗꯁꯨ ꯥꯏ ꯅꯨꯡꯉꯥꯏꯔꯛꯇ꯭ꯔꯕ ꯃꯅꯨꯡꯗ ꯂꯥꯛꯄ ꯄꯣꯠꯅꯤ
ꯑꯦ ꯑꯗꯨ ꯐꯣꯟꯗꯨꯗꯤ ꯈꯛ ꯄꯤꯔꯁꯨ ꯍꯦꯟꯇꯣꯛꯅ ꯁꯤꯖꯤꯟꯅꯕꯅꯤꯅ
ꯎꯝ
ꯔꯤꯁꯔꯁ ꯇꯧꯕꯁꯨ ꯌꯥꯎꯈ꯭ꯔꯦ ꯑꯗꯩ ꯇꯥꯏꯞ ꯇꯧꯔꯒ ꯄꯤ ꯗꯤ ꯑꯦꯐ ꯁꯦꯝꯕ ꯑꯩ ꯁꯨꯅ ꯁꯤꯖꯤꯟꯅꯕ ꯌꯥꯕꯒꯦ
ꯋꯥꯅꯤ
ꯀꯩꯅꯣꯗꯤ ꯂꯣꯏꯔꯕ꯭ꯔꯣ ꯃꯥꯁꯇꯔ ꯑꯩ ꯌꯦ
ꯂꯤꯞ
ꯍꯥꯥ
ꯏ
ꯍꯜꯂꯣ
ꯍꯧ
ꯑꯥ
ꯄꯤ ꯑꯩꯆ ꯗꯤ ꯇꯧꯔꯤꯕ
ꯑꯣ ꯀꯔꯤ ꯁꯕꯖꯦꯛꯇ ꯇꯧꯕ
ꯀꯩꯗ
ꯍꯥꯥ
ꯃꯅꯤꯄꯤ
ꯅꯪ ꯃꯅꯤꯄꯨꯨꯔꯤ ꯔꯥ
ꯎꯝ
ꯑꯦꯝ ꯏ ꯃꯅꯨꯡ ꯇꯧꯕ
ꯁ ꯀꯅꯣ
ꯇꯤ ꯑꯦꯝꯗꯅ ꯍꯜꯂꯣ
ꯑꯩꯌꯦꯌꯦ
ꯑꯣ ꯑꯩꯗꯤ ꯃꯤꯁ ꯌꯥꯗꯗ ꯌꯥꯗꯔ ꯄ ꯂꯤꯉ ꯇꯠ ꯁꯕꯗꯥꯏꯅ
ꯇꯦ ꯇꯣ ꯇꯦ
ꯀꯩꯅꯣꯁꯨ ꯌꯥꯗꯤ ꯌꯥꯕ ꯇꯧꯕꯅꯤꯅꯦ ꯗꯤ ꯑꯦꯝꯗꯁꯨ
ꯀꯩꯗꯧꯕ
ꯀꯩꯅꯣ ꯇꯧꯁꯦ ꯄꯤ ꯑꯩꯆ ꯗꯤ ꯇꯧꯁꯦ ꯁꯤ
ꯀꯦꯝꯇ ꯊꯧꯑꯣꯏꯗꯕꯤ
ꯑꯣ ꯑꯩꯩꯁꯦꯡ ꯇꯍꯧꯗ꯭ꯔꯍꯦ ꯃꯅꯤꯄꯨꯔꯤꯒꯤꯗꯤ ꯗꯤꯑꯦꯝꯗꯁꯨ ꯀꯩꯅꯣ ꯇꯧꯕ ꯌꯨꯅꯤꯚꯔꯁꯤꯇꯤ ꯑꯣꯟꯒꯤꯕꯗꯒꯤ ꯌꯥ ꯌꯥꯔꯦꯅ ꯍꯥꯏꯕꯅꯦꯕꯛ
ꯎꯝ
ꯎꯝ
ꯑꯩꯁꯨ ꯑꯁꯦꯡꯕꯩꯗꯤ ꯄꯤ ꯑꯩꯩꯆ ꯗꯤ ꯇꯧꯊꯣꯛꯀꯗꯕꯅꯦ ꯑꯗꯨꯗ ꯑꯩꯅ ꯑꯃꯨꯛ ꯁꯣꯟ ꯅꯀꯟ ꯂꯣꯝꯗ ꯊꯕꯛ ꯑꯃ ꯍꯥꯟꯅ ꯅꯥꯀꯟꯗ ꯁꯥꯏꯠꯇ ꯑꯃ ꯊꯝꯃ ꯇꯧꯗ꯭ꯔꯒꯗꯤ ꯌꯥꯔꯔꯣꯏꯅꯦ ꯊꯕꯛ ꯊꯤ ꯂꯩꯔꯝꯃꯦ
ꯎꯝ
ꯍꯥꯏꯗꯤ ꯄꯦꯁꯇ꯭ꯔꯤꯗꯨꯗꯤ ꯀꯩꯅꯣꯒꯤꯅꯦꯕ ꯑ ꯀꯣꯂꯦꯖꯀꯤ ꯑꯣꯖꯥ ꯑꯣꯏꯒꯦ ꯍꯥꯏꯔꯒꯗꯤ ꯑꯗꯨꯒꯤ ꯂꯣꯏꯁꯤꯟꯍꯧꯈꯤꯕꯅ ꯏꯐꯥꯕ
ꯕꯦꯠꯁꯨ ꯑꯗꯨ ꯌꯥꯏꯌꯦ ꯀꯥꯟꯅꯩꯌꯦ ꯕꯦꯠꯁꯨ
ꯎꯝ
ꯕꯤꯑꯦꯠꯀꯤ ꯑꯣꯖꯥ ꯑꯣꯏꯒꯦ ꯍꯥꯏꯔꯗꯤꯅꯦ ꯕꯤ ꯑꯦꯠ ꯇꯥꯡꯒꯤ ꯑꯝꯑꯠ ꯀ ꯀꯩꯅꯣ
ꯃꯥꯅꯦ ꯑꯦꯝ ꯑꯦꯗ ꯂꯣꯏꯊꯣꯛꯀꯗꯣꯏꯅꯦ ꯕꯤ ꯑꯦꯗ ꯂꯣꯏꯔꯒ ꯑꯦꯝ ꯑꯦꯠ ꯇꯝꯊꯣꯛꯑꯒ ꯕꯤ ꯑꯦꯗꯀꯤ ꯃꯥꯒꯤ ꯏꯟꯁꯇꯤꯇ꯭ꯌꯨꯁꯟꯗꯨꯗ ꯑꯣꯖꯥ ꯑꯗꯨꯝ ꯑꯣꯏꯅ
ꯑꯗꯨꯒꯤ ꯍꯜꯂꯣ
ꯑꯩ
ꯀꯩꯅꯣꯒꯤ ꯍꯥꯏꯁꯦ ꯄꯤ ꯑꯩꯆ ꯇꯧꯕ ꯍꯥꯏꯁꯦ ꯅꯦꯠ ꯊꯥꯏꯔ
ꯑꯩ ꯅꯦꯠ ꯀ꯭ꯂꯤꯦꯌꯔ ꯑꯣꯏꯔꯦ ꯀꯩꯅꯣꯕꯨꯗꯤ ꯆꯪꯕꯕꯨꯗꯤ ꯅꯦꯠ ꯅꯦꯠ ꯐꯥꯎꯗ꯭ꯔꯤꯉꯩꯗ ꯆꯪꯕ ꯇꯤ ꯊꯥꯔꯒ ꯀ꯭ꯌꯨ ꯇꯤ ꯊꯥꯔꯒ ꯏꯟꯇꯔꯚꯤꯌꯨ
ꯎꯝ ꯑꯗꯨꯅꯤ ꯍꯥꯏꯗꯤ ꯑꯩꯁꯨ ꯍꯟꯗꯛ ꯌꯦꯠꯄꯨꯗꯤ ꯃꯥꯁ ꯑꯃꯨꯛꯇꯪꯕꯨꯗꯤ ꯌꯦꯡꯈ꯭ꯔꯦꯕ ꯑꯩꯒꯤꯅ ꯅꯦꯠꯇꯣ ꯍꯥꯏꯗꯤ ꯃꯥꯔꯛꯄꯨꯗꯤ ꯑꯗꯨꯝꯡ ꯋꯥꯡꯉꯛꯑꯒ ꯑꯩꯅꯕꯨꯨꯖ ꯑꯔꯦꯞꯇꯣ ꯐꯥꯎꯅꯤꯡꯕ ꯌꯥꯔꯤꯞꯇꯣ ꯐꯥꯎꯍꯜꯂꯒ ꯑꯗꯨꯒ ꯇꯧ ꯁ ꯍꯥꯏꯅ ꯈꯟꯕꯅꯦ ꯍꯧꯖꯤ ꯁꯤ ꯑꯥꯔ ꯑꯦꯐꯇꯨ ꯐꯥꯎꯔꯒꯗꯤ ꯑꯗꯨꯝ ꯊꯕꯛꯇꯨ ꯇꯧꯗ꯭ꯔꯒꯁꯨ ꯖꯤ ꯑꯥꯔ ꯑꯦꯐꯀꯤ ꯃꯥꯒꯤ ꯐꯪꯉꯤꯕ ꯀꯩꯅꯣꯗꯨꯅ ꯑꯗꯨꯝ ꯁꯤꯡꯒꯦ ꯇꯧꯕꯅꯦꯕ
ꯅꯦꯠꯇꯤ ꯐꯥꯎꯔꯕꯕ ꯅꯪꯁꯨꯨ
ꯑꯥ
ꯅꯦꯠꯇꯤ ꯐꯥꯎꯔꯕ꯭ꯔꯕ ꯅꯪꯁꯨ
ꯑꯥ ꯅꯦꯠꯇꯤ ꯐꯥꯎꯋꯦ ꯅꯦꯠꯇꯤ ꯐꯥꯎꯔꯁꯨ ꯑꯩꯅ ꯑꯃꯨꯛ ꯍꯧꯖꯤꯛꯂꯨꯔꯦ ꯍꯥꯏꯔꯒꯁꯨ ꯊꯕꯛꯇꯨꯗꯤ ꯑꯃ ꯇꯧꯔꯒ ꯇꯧꯕꯗꯨꯅꯗꯤ ꯐꯩꯗꯅ ꯊꯕꯛꯇꯨ ꯅꯥꯀꯟꯗ
ꯑꯃꯨꯛ ꯑꯗꯨꯒꯤ ꯑꯃꯨꯛ ꯆꯦꯟꯅꯅꯤ ꯑꯗꯨ ꯊꯕꯛꯁꯦ ꯆꯦꯟꯅꯕ ꯍꯣꯠꯅꯕꯁꯤꯗ ꯑꯩꯈꯣꯏ ꯃ꯭ꯌꯨꯖꯤꯛꯀꯤ ꯂꯥꯏꯟꯒꯤ ꯑꯣꯏꯅꯗꯤ
ꯕꯤ ꯑꯦꯠꯇꯨ ꯌꯥꯎꯗ꯭ꯔꯗꯤ ꯌꯥꯗꯦꯅ ꯍꯥꯏꯔꯛꯑꯦꯕ ꯑꯗꯨꯗꯤ ꯕꯦꯠꯇꯨ ꯂꯣꯏꯁꯤꯜꯍꯧꯕꯅ ꯐꯔꯦꯅ ꯑꯩꯅ ꯑꯃꯨꯛ ꯄꯤ ꯑꯩꯆ ꯗꯤꯗꯨ ꯑꯃꯨꯛ ꯇꯧꯁꯤꯜꯂꯨꯔꯒ ꯑꯃꯨꯛ ꯕꯤ ꯑꯦꯠꯇꯨꯁꯨ ꯇꯧꯕ ꯌꯥꯔꯣꯏꯗꯕꯅꯤꯅ ꯑꯅꯤꯗꯣ ꯃꯥꯒꯤ ꯑꯄꯥ ꯑꯥꯔ ꯑꯥꯏꯗꯤ ꯀꯔꯤ ꯀꯔꯤ ꯑꯗꯨ ꯃꯌꯥꯝ ꯆꯪꯉꯛꯄꯅꯤꯅ ꯃꯥꯒꯤ ꯏꯟꯁꯇꯤꯇ꯭ꯌꯨꯁꯟꯗꯣ ꯐꯪꯖꯤꯟꯅꯔꯗꯤ ꯕꯦꯔꯥ ꯀꯥꯅꯦꯅ ꯑꯩꯅ ꯕꯤ ꯑꯦꯠ ꯍꯥꯟꯅ ꯇꯧꯁꯤꯟꯕꯅꯦꯕ
ꯑ ꯄꯥꯏ ꯒꯦ ꯀ ꯎꯝ
ꯑꯗꯨ
ꯑ ꯄꯔꯗꯤ ꯀꯩꯀꯥꯗ ꯑꯗꯨ ꯊꯔꯛꯑꯕꯅꯦꯅ ꯐꯔꯛ ꯇꯥꯏꯌꯦꯕ ꯊꯥꯖꯅ ꯀꯤ ꯑꯩꯁ ꯇꯤ ꯇꯧꯕ ꯀꯥꯟꯗꯁꯨ ꯊꯕꯛꯄꯨꯗꯤ ꯇꯧꯗꯤ ꯇꯧꯔꯛꯀꯅꯤ ꯊꯕꯛꯇꯨ ꯑꯃꯨꯛ ꯇꯧꯕꯗ ꯑꯩꯈꯣꯏꯒꯤ ꯗꯤ ꯁꯤ ꯂꯝꯗꯝꯁꯤꯗꯗꯤ ꯃꯣꯏꯒꯤ ꯄ꯭ꯔꯥꯏꯚꯦꯠ ꯁꯦꯛꯇꯔꯗ ꯁꯨꯝ ꯂꯥꯛꯄ ꯃꯇꯝꯗ ꯑꯩꯈꯣꯏ ꯁꯦꯂꯦꯕꯁ ꯍꯥꯞꯇ꯭ꯔꯤꯕ ꯃ꯭ꯌꯨꯖꯤꯛ ꯎ
ꯎꯝ
ꯑꯗꯨ ꯊꯕꯛ ꯇꯧꯐꯝ ꯂꯩꯇꯦꯕ ꯁꯦꯟꯇ꯭ꯔꯦꯜ ꯆꯠꯀꯦ ꯍꯥꯏꯔꯒꯗꯤ ꯁꯦꯟꯇ꯭ꯔꯦꯜꯒꯤꯗꯤ ꯑꯩꯈꯣꯏꯁꯤ ꯀꯩꯅꯣ ꯃꯃꯥꯡꯒꯗꯤ ꯕꯦ ꯌꯥꯧꯔꯝꯗꯦꯕ ꯃꯗꯨ ꯀꯣꯏ ꯀꯔꯤ ꯀꯩꯅꯣꯕꯨꯗꯤ ꯍꯥꯞꯄꯑꯅꯤꯅ ꯃꯣꯏ ꯁꯦꯂꯦꯕꯁꯄꯨꯗꯤ ꯍꯥꯞꯄꯑꯅꯤ ꯑꯗꯨ ꯃꯣꯏ ꯍꯧꯁꯤ ꯀꯟꯅ ꯁꯦꯝꯃꯤꯑꯕ
ꯁꯦꯝꯕ ꯍꯥꯏꯁꯦ ꯀꯌꯥꯝ ꯀꯨꯏꯅ ꯆꯪꯒꯗꯣꯏꯣ ꯑꯗꯨꯗꯤ ꯑꯗꯨꯪꯗꯤ ꯀꯨꯏꯗꯤ ꯀꯨꯏꯔꯕꯅꯤ ꯁꯦꯝꯃꯦ ꯂꯩꯔꯛꯏꯁꯦ ꯁꯤꯂꯦꯕꯁꯁꯦ
ꯑꯗꯨ ꯍꯧꯖꯤꯛ ꯀꯩꯅꯣꯗ ꯂꯩꯔꯤꯕ ꯃ꯭ꯌꯨꯖꯤꯁꯤꯌꯥꯟꯁꯤꯡꯁꯦ ꯂꯣꯏꯅ ꯆꯣꯡꯁꯤꯟꯅꯔꯛꯀꯗꯣꯏꯅꯦꯕ ꯂꯣꯏꯅ ꯂꯥꯛꯅꯒꯗꯣꯏꯅꯦ ꯑꯩꯅ ꯑꯃꯨꯛ ꯑꯗꯨ ꯉꯥꯏ ꯂꯩꯔꯤꯗꯣ ꯀꯥꯟꯅꯗ꯭ꯔꯦ ꯑꯅ ꯄꯤ ꯑꯩꯆ ꯗꯤ ꯈꯛꯇꯁꯨ ꯇꯧꯗꯕꯁꯨ ꯌꯥꯗꯦ ꯍꯥꯏꯕꯁꯨ ꯂꯩꯇꯦ ꯑꯗꯨꯅ ꯚ ꯑꯦꯠꯇ ꯑꯣꯏꯅ ꯁꯠ ꯂꯥꯎꯅ ꯇꯧꯐꯝ ꯑꯃ ꯂꯩꯔꯒꯗꯤ ꯇꯧꯁꯤꯜꯍꯧꯔꯒ ꯆꯍꯤ ꯑꯅꯤ ꯈꯛꯇ ꯂꯦꯟꯅ ꯇꯧꯗꯣ ꯌꯥꯗꯦ ꯍꯥꯏꯔꯒꯁꯨ ꯃꯊꯪꯈꯩꯗꯤ ꯆꯍꯤ ꯃꯔꯤ ꯑꯣꯏꯒꯗꯧꯣꯔꯦꯕ ꯑꯃꯨꯛ ꯍꯜꯂꯣ
ꯑꯦ
ꯑꯩ ꯁꯣꯔ ꯊꯤꯡꯅ ꯂꯩꯈ꯭ꯔꯕ ꯑꯩ
ꯎ
ꯍꯥꯏꯗꯤ ꯃꯊꯪꯗꯩꯗꯤ ꯆꯍꯤ ꯃꯔꯤ ꯑꯣꯏꯔꯅꯦꯅ ꯑꯗꯨꯒꯤ ꯍꯟꯗꯛꯀꯤꯁꯤꯗ ꯑꯗꯨꯝ ꯇꯍꯂꯒꯦꯟ ꯑꯝꯇꯍꯧꯔꯅꯤ ꯀꯩꯇ ꯊꯤꯗꯕꯤꯗ ꯑꯗꯨꯒ ꯕꯤ ꯑꯦꯗꯠꯇꯁꯨ ꯃ꯭ꯌꯨꯖꯤꯛꯀꯤ ꯑꯣꯏꯅ ꯍꯥꯞꯇ꯭ꯔꯤꯑꯕ ꯍꯟꯗꯛꯦ ꯍꯥꯞꯅ ꯔꯅꯤꯕ
ꯎ
ꯑꯗꯨ ꯕꯦꯠꯇꯣ ꯂꯣꯏꯔꯒꯗꯤ ꯕꯦꯠ ꯂꯣꯏꯕꯒꯤ ꯋꯥꯔꯤ ꯑꯃ ꯑꯗꯨꯝ ꯂꯥꯛꯆꯅꯤ ꯑꯗꯨꯗ ꯑꯃꯨꯛ
ꯄꯤ ꯑꯩꯆ ꯗꯤ ꯇꯧꯁꯦꯔꯥ ꯅꯠꯇ꯭ꯔꯒꯅꯦ ꯑꯦꯝ ꯑꯦꯗꯠꯇꯨ ꯑꯗꯨꯝ ꯇꯧꯊꯣꯛꯁꯤꯔꯥ ꯍꯥꯏꯕ ꯑꯃ ꯑꯗꯨꯝ ꯀꯣꯜꯂꯀꯥꯟꯗ ꯑꯃ ꯂꯥꯛꯆꯔꯁꯤ ꯕꯤ ꯑꯦꯠꯀꯤ ꯃꯥꯒꯤ ꯃ꯭ꯌꯨꯖꯤꯛꯀꯤ ꯑꯣꯖꯥ ꯑꯃ ꯂꯧꯅꯔꯛꯀꯗꯣꯏꯅꯦꯗꯅ
ꯃ꯭ꯌꯨꯖꯤꯛꯀꯤ ꯂꯩꯇꯕꯅꯦꯅ
ꯑꯦ ꯇꯧꯕ ꯑꯦꯝ ꯑꯦ ꯇꯧꯕꯅꯤꯅꯠꯇꯣ
ꯎꯝ ꯑꯗꯨꯅꯦ ꯍꯥꯏꯗꯤ ꯑꯦꯝ ꯑꯦꯗꯇ ꯑꯣꯏꯅ ꯂꯣꯏꯊꯣꯛꯑꯒ ꯂꯩꯕꯒꯤ ꯐꯤꯕꯝꯁꯨ ꯑꯗꯨꯝ ꯀꯣꯟꯅꯈꯤ ꯑꯗꯨꯒꯤ ꯋꯥꯔꯤ ꯍ
ꯂꯥꯛꯇ꯭ꯔꯣꯕꯅꯦ
ꯍꯥꯏꯗꯤ ꯆꯞ ꯃꯥꯟꯅꯕ ꯄꯣꯜꯂꯦꯗ ꯄꯤ ꯑꯩꯆ ꯗꯤ ꯂꯣꯏꯔꯦ ꯗꯣꯛꯇꯔꯦꯠ ꯐꯥꯎꯔꯒ ꯀꯣꯂꯦꯖ ꯀ ꯑꯣꯖꯥꯖꯒ ꯀꯩꯅꯣꯗꯨ ꯂꯣꯏꯔꯒꯦ ꯏꯃꯦꯗꯠꯇ ꯂꯣꯏꯁꯤꯜꯂꯒ ꯕꯤ ꯑꯦꯠꯀꯤ ꯃꯣꯏꯒꯤ ꯏꯟꯁꯇꯤꯇ꯭ꯌꯨꯠꯇꯨꯗ ꯑꯣꯖꯥ ꯑꯣꯏꯔ ꯑꯗꯨꯝ ꯆꯞ ꯃꯥꯟꯅ ꯀꯣꯟꯅꯦꯕ
ꯁꯇꯤ ꯍꯒꯥꯅꯤ ꯌꯥꯕ ꯃꯥ꯭ꯔꯦ ꯏ ꯄ ꯄ꯭ꯔꯥꯏꯚꯦꯠꯇꯕꯨꯗꯤ ꯄ꯭ꯔꯥꯏꯚꯦꯠꯇ ꯍꯥꯏꯔꯤꯁꯦ ꯄꯤ ꯑꯩꯆ ꯇꯤꯕꯨꯗꯤ ꯕꯤ ꯑꯦꯗꯁꯤꯅꯦ ꯄꯥꯝꯃꯦꯕ ꯄ꯭ꯔꯥꯏꯚꯦꯠ ꯁ꯭ꯀꯨꯜ ꯁ꯭ꯀꯨꯜꯒꯤꯗꯤ ꯕꯦꯠꯅ ꯑꯗꯨꯝꯔꯦ ꯍꯌꯔ ꯁꯦꯀꯦꯟꯗꯔꯤ
ꯎꯝ
ꯌꯥꯝ ꯐꯔꯛ ꯌꯥꯝ ꯀꯥꯎꯔꯤꯁꯦ ꯇꯦꯁꯇꯤ ꯀꯥꯡꯕꯨꯁꯤꯡ
ꯎꯝ ꯀꯩꯅꯣꯅꯅꯤꯗ ꯁꯞꯖꯦꯛꯁꯤꯅꯁꯨꯅꯦꯕ ꯁꯕꯖꯦꯛꯁꯤ ꯁꯨꯅ ꯀꯣꯏ ꯁꯕꯖꯦꯛꯁꯤ ꯃꯅꯤꯄꯨꯔꯤ ꯂꯧꯕ ꯃꯤ ꯃꯁꯤꯡ ꯌꯥꯝꯈꯠꯅꯔꯛꯄꯁꯦ ꯃꯅꯤꯄꯨꯔꯤ ꯂꯧꯕꯥ ꯃꯁꯤꯡ ꯌꯥꯝ ꯈꯠꯟꯅꯔꯛꯄꯁꯨ ꯑꯣꯏꯔꯦ ꯑꯗꯨꯒ ꯄꯤ ꯑꯦꯠ ꯂꯣꯏꯁꯤꯜꯍꯧꯕ ꯀꯥꯡꯕꯨꯁꯤꯡꯗꯨ ꯂꯥꯛꯆꯔꯛꯀꯗꯣꯏꯅꯦ ꯃꯅꯤꯄꯨꯔꯤꯗ
ꯑꯣ ꯑꯩꯈꯣꯏꯒꯤ ꯁꯤꯁꯇꯦꯝꯁꯤꯃꯁꯨ
ꯎꯝ
ꯃꯣꯏꯒꯤ ꯏꯖꯨꯀꯦꯁꯟ ꯁꯤꯁꯇꯦꯝꯁꯤꯅꯁꯨ ꯅꯍꯥꯁꯤꯡꯁꯦ ꯆꯍꯤ